ꯆꯥꯛ ꯆꯥꯔꯕꯣ꯫
ꯆꯥꯔꯦ
ꯀꯩ ꯃꯊꯦꯜ ꯆꯥꯔꯒꯦ
ꯇꯣꯔꯣꯕꯣꯠ ꯏꯔꯣꯟꯂꯦ
ꯏꯁ ꯇꯣꯔꯣꯕꯣꯠ ꯏꯔꯣꯟꯕꯗꯤ ꯍꯥꯎꯕꯅꯤꯅꯦ
ꯑꯪ ꯍꯥꯎꯋꯦ ꯑꯁ ꯉꯥꯃꯨ ꯑꯇꯦꯛꯄ ꯑꯃ ꯄꯨꯈ꯭ꯔꯤꯗꯒꯤ ꯂꯥꯡ ꯊꯥꯛꯑ ꯐꯥꯔꯦ
ꯎꯝ ꯑꯩꯈꯣꯏ ꯂꯥꯏꯕꯛꯁꯤꯗꯤ ꯆꯥꯒꯦꯁꯨ ꯐꯪꯗꯦ ꯎꯝ
ꯃꯇꯟ ꯇꯟꯕ ꯃꯤꯗꯤ ꯑꯗꯨꯝ ꯐꯪꯗꯕꯅꯤ
ꯁꯣꯝꯗ ꯌꯦꯟ ꯑꯣꯏꯅ ꯇꯧꯔꯕ ꯑꯗꯨꯒꯤꯅꯤꯗ
ꯀꯩꯗꯧꯕꯒꯤ ꯆꯞ ꯀꯩꯅꯣꯗ ꯍꯥꯎꯗꯨꯏ ꯃꯥꯟꯂꯦ ꯂꯐꯨ ꯏꯔꯣꯟꯕ ꯑꯝꯗ ꯀꯣꯠ
ꯎꯝ ꯌꯦꯟꯗꯤ ꯚꯥꯏ ꯅꯪ ꯄꯥꯛ ꯆꯥꯗ꯭ꯔꯣ
ꯌꯦꯟꯗꯤ ꯄꯥꯛ ꯆꯥꯗꯦ ꯑꯩ ꯏꯔꯣꯝꯕ ꯌꯥꯔꯦꯗ ꯑꯩ ꯑꯣꯛꯑꯦ ꯆꯥꯕ ꯏꯁꯥ ꯆꯥꯎꯈꯠꯄꯗꯨꯗ ꯀꯌꯥ ꯆꯥꯕ ꯌꯥꯗ꯭ꯔꯕ
ꯎꯝ ꯍꯥꯟꯅ ꯊꯛꯆꯤꯜꯂꯨ ꯆꯥꯁꯤꯜꯂꯨ ꯃꯌꯥꯝꯗꯨꯅ ꯆꯈꯥꯎꯗꯣ ꯇꯣꯔꯣꯕꯣꯠ ꯆꯥꯎ ꯍꯥꯏꯔꯩꯔꯕ ꯗꯣꯛꯇꯔꯅ
ꯇꯣꯔꯣꯕꯣꯠ ꯆꯥꯎ ꯍꯥꯏ ꯇꯣꯔꯣꯕꯣꯠ ꯀꯨꯝꯕ ꯊꯥꯕꯤꯒꯨꯝꯕ ꯆꯝꯐꯨꯠ ꯐꯨꯠꯂ ꯈꯔ ꯈꯔ ꯆꯥꯎ ꯍꯥꯏ
ꯎꯝ ꯑꯗꯨꯅ ꯅꯪꯒꯤ ꯄꯨꯟꯁꯤꯒꯤ ꯁꯥꯡꯕꯒꯤ ꯆꯥꯡꯗꯣ ꯍꯦꯟꯒꯠꯀꯅꯤ ꯍꯥꯏꯔꯤꯕꯣ ꯍꯥꯏꯔꯤꯔꯣꯕ ꯑꯩꯁꯦ ꯌꯦꯟꯁꯥꯡ ꯊꯣꯡꯕꯅꯦ ꯑꯗꯣ ꯁꯥ ꯃꯔꯣꯏ ꯁꯥ ꯃꯔꯣꯏꯁꯦ ꯊꯤꯕ ꯂꯥꯛꯄꯅꯦꯕ ꯏꯟꯁꯥꯡ ꯊꯥꯛꯅꯕ ꯂꯩꯍꯧ-ꯂꯩꯍꯧ ꯂꯩꯍꯧꯗ꯭ꯔꯕ ꯑꯗꯨꯒꯤ ꯀꯥꯏ ꯀꯥꯏꯗ ꯍꯧꯕꯅꯣ ꯌꯦꯡꯉꯤꯅꯤꯅꯦ ꯈꯤꯇꯪ ꯃꯅꯝ-ꯃꯅꯝꯗꯣ ꯅꯨꯡꯁꯤꯗꯅꯀꯣ
ꯝꯗꯨꯨꯔꯤꯗ ꯂꯄꯥ ꯇꯔꯥꯗꯪ ꯄꯥꯏꯔ ꯆꯠꯂꯣ
ꯑꯗꯨ ꯌꯥꯗꯤ ꯌꯥꯏ ꯑꯗꯨ ꯐꯪꯕ꯭ꯔꯥ ꯅꯨꯡꯉꯥꯏꯖꯗꯕꯗꯣ ꯑꯩꯅ ꯆꯠ ꯆꯠ
ꯐ꯭ꯔꯦꯁꯇꯤ ꯐ꯭ꯔꯦꯁ ꯉꯥꯠꯇꯅꯤ
ꯎꯝ ꯌꯥꯝꯇꯒꯠ ꯇꯒꯠ ꯇꯦꯛꯄ ꯄꯣꯠꯅꯦꯕ ꯐꯪꯗꯣꯏꯁꯦ ꯑꯩꯅ ꯄꯝ ꯆꯗ ꯃꯥꯒꯤ ꯄꯣꯠꯁꯤꯃ ꯏꯆꯥꯟ ꯆꯟꯗ꯭ꯔꯦꯅꯦ
ꯑꯗꯨꯅꯦ
ꯉꯁꯤꯗꯤ ꯁꯟ ꯅꯨꯡꯃꯥꯏ ꯆꯤꯡ ꯑꯣꯏꯔꯦ ꯍꯌꯦꯡꯅ ꯎꯝ ꯑꯩ ꯄꯣꯠꯁꯤ ꯀꯩꯗꯧꯔꯒꯦ
ꯃꯥꯏ ꯄꯣꯠꯆꯦ ꯈꯔ ꯊꯥꯃꯔꯤ ꯃꯉꯥ ꯇꯔꯨꯛ ꯇꯧꯋꯦꯅꯦ
ꯇꯤꯜꯍꯧ ꯂꯩꯔꯒ ꯃꯅꯨꯡ ꯄꯨꯝꯕꯒꯨꯝꯕ
ꯍ
ꯀꯜꯂꯨꯗꯕ ꯀꯩ ꯇꯝꯕꯒꯨꯝꯕ ꯆꯅꯝꯒꯨꯝꯕ ꯂꯩꯔꯨꯔꯒꯅ ꯃꯀꯨ ꯉꯥꯛꯇꯥꯒꯨꯝꯕ ꯅꯪꯒꯤꯗꯣ ꯃꯈꯣꯟ ꯌꯥꯝ ꯊꯣꯛꯑꯦ ꯂꯥꯡꯉꯦꯕ ꯀꯩꯗꯧꯔꯤꯅꯣ
ꯑꯩꯁ ꯃꯈꯣꯟ ꯌꯥꯝ ꯍꯧꯋꯦ ꯅ ꯅꯪꯒꯤꯗꯣ ꯂꯥꯡꯗꯕ ꯖꯒꯥ ꯑꯝꯗ ꯂꯩꯔꯗꯤ ꯐꯗꯧꯅꯤ ꯌꯥꯝ ꯂꯥꯡꯕ
ꯂꯥꯡꯗꯦ ꯂꯥꯡꯗꯦ ꯌꯨꯝ ꯆꯠꯄꯒꯤ
ꯍ
ꯅꯪ ꯀꯔꯤ ꯀꯔꯤ ꯃꯊꯦꯟ ꯆꯥꯔꯒꯦ
ꯅꯪ ꯑꯃꯨꯛ ꯀꯥꯑꯣꯒ꯭ꯔꯥꯕꯣ
ꯀꯥꯎꯔꯦ ꯇꯣꯔꯣꯕꯣꯠ ꯍꯥꯏꯔꯕ
ꯂꯐꯨꯒ ꯂꯐꯨꯒ ꯄꯨꯈ꯭ꯔꯤꯗꯩꯩ ꯉꯃꯨꯝ ꯑꯃ ꯐꯥꯔꯒ ꯏꯔꯣꯜꯂꯦ ꯍꯥꯏꯕ ꯀꯥꯎꯔꯥ
ꯇꯔꯦ ꯍꯥꯥꯛꯄꯤꯒꯅꯤ ꯑꯩ ꯍꯧꯖꯤꯛ ꯈꯟꯈꯤꯕ ꯑꯏꯐꯣꯟ ꯗꯨꯒꯤꯗꯃꯛ ꯂꯐꯣꯏꯁꯨ ꯍꯥꯎꯕꯅꯦ ꯍꯥꯏꯗꯤ ꯑꯗꯨ ꯍꯥꯏꯕ ꯆꯠꯂꯦ ꯆꯠꯂꯦ ꯑꯣꯐꯤꯁꯇꯩ ꯍꯜꯂꯛꯄꯗ ꯉꯥꯏꯔꯤ
ꯑꯣ ꯑꯣ ꯁꯟꯗꯦꯒꯤ ꯑꯣꯐꯤꯁꯇꯣ ꯅꯣꯃꯥꯏꯖꯤꯡ ꯑꯣꯀꯤꯜ ꯒꯨꯝꯕꯗꯣ
ꯁꯟꯗꯦ ꯎꯝ ꯁꯟꯗꯦꯁꯨ ꯊꯕꯛ ꯂꯩ ꯁꯟꯗꯦ ꯁꯟꯗꯦ ꯆꯥꯎꯕꯩꯁ ꯂꯠꯇ ꯑꯩꯅ ꯂꯨꯄꯥ ꯂꯤꯁꯤꯡ ꯑꯃ ꯄꯤꯌꯣ ꯍꯥꯏꯕ ꯄꯣꯠꯇꯣ ꯃꯣꯏꯅ ꯌꯥꯡꯈꯩ ꯄꯤꯒꯦ ꯌꯥꯡꯈꯩ ꯄꯤꯒꯦ ꯇꯧꯗꯣꯏꯅꯦ ꯑꯩꯅ ꯌꯥꯔꯅꯤ ꯌꯥꯔꯅꯤ ꯌꯥꯔꯅꯤ ꯍꯥꯏꯔꯒ ꯊꯥ ꯇꯔꯨꯛ ꯂꯤꯁꯤꯡ ꯀꯨꯟꯊꯔꯥ ꯍꯨꯝꯗꯣꯏ ꯌꯥꯅꯕ ꯅꯤꯐꯨꯗ ꯌꯥꯟꯅꯕ
ꯎꯝ
ꯁꯤꯕꯨ ꯅꯨꯡꯉꯥꯏꯇꯦ ꯈꯜꯂꯤ ꯌꯥꯝ ꯋꯔꯛꯈꯔꯥ ꯇꯣꯛꯀꯅꯤꯗ
ꯎꯝ
ꯑꯗꯨꯅꯤꯅꯦ ꯏꯇꯥꯎ ꯄꯨꯟꯁꯤꯁꯤꯗ ꯁꯟꯗꯦ ꯍꯥꯏꯕ ꯑꯃ ꯂꯩꯇꯦ ꯅꯣꯡꯃꯥꯏꯖꯤꯡ ꯅꯤꯡꯊꯧꯀꯥꯕ ꯀꯏꯝ ꯂꯩꯇꯦ ꯁꯤꯗ ꯍꯣꯠꯄꯨ ꯍꯣꯠꯅꯔꯗꯤ ꯑꯗꯨꯝ ꯂꯥꯛꯑꯦ ꯑꯗꯨꯅꯤꯗ ꯑꯗꯨꯝ ꯅꯠꯇ꯭ꯔꯣ
ꯎꯝ
ꯍꯣꯠꯅꯕ ꯂꯦꯞꯀꯅꯨ ꯅꯉꯣꯟꯗ ꯉꯥꯡꯉꯤꯁꯤꯅꯤ ꯅꯪ ꯉꯥꯎꯕ ꯊꯛꯄ ꯆꯥꯕꯗꯨ ꯌꯥꯔꯣꯏ ꯣ
ꯌꯥꯗꯔ꯭ꯦꯅꯦ ꯑꯩ ꯈꯖꯥꯏꯖꯤ ꯏꯁꯤꯡ ꯂꯣꯏ ꯍꯥꯜꯂꯦꯅꯦ
ꯌꯥꯗꯦ ꯅꯪꯗꯤ ꯅꯁꯥ ꯐꯒꯠꯂꯦ
ꯑꯩꯕꯨꯗꯤ ꯁꯥꯟꯅꯩꯌꯦ ꯚꯥꯏ ꯊꯥꯟꯖꯕ ꯍꯥꯏꯁꯤ ꯆꯤꯡ ꯅꯣꯡ ꯆꯠꯄ ꯈꯣꯠꯄ ꯑꯗꯨꯏ ꯃꯊꯧ ꯇꯥꯏꯗꯣ ꯇꯥꯗꯦꯀꯣ ꯑꯣ ꯇꯧꯕꯝ ꯊꯣꯛꯄ ꯈꯔ ꯑꯗꯨꯝ ꯌꯣꯠ ꯁꯤ ꯂꯩꯕ ꯃꯣꯏ ꯂꯥꯏ ꯁꯨ ꯃꯥꯗꯤ ꯍꯣꯟꯗꯣꯛ ꯍꯣꯟꯖꯤꯟ ꯇꯧꯕ ꯌꯥꯏ ꯌꯣꯝꯄꯥꯛ ꯄꯥꯏꯔꯒ ꯑꯁ ꯏꯁꯥꯖꯦ ꯑꯗꯨꯝ ꯄꯤꯛꯄꯩ ꯈꯛꯇꯅꯦꯕ ꯅꯍꯥꯟꯋꯥꯏ ꯈꯝꯕ ꯈꯝ ꯈꯝꯕꯣꯏ ꯖꯤꯝ ꯁꯥꯟꯅꯔꯝꯃꯣꯏ ꯍꯥꯏꯇꯥꯔꯦ ꯃꯥ ꯃꯁꯥ ꯐꯗꯔꯦꯕ ꯆꯞ ꯃꯥꯟꯅꯩ
ꯑꯗꯨꯅꯤꯅꯦ ꯈꯝꯕꯗꯤ ꯖꯤꯝ ꯁꯥꯟꯅꯗ꯭ꯔꯖꯨ ꯃꯁꯥ ꯐꯩ
ꯑ ꯍꯨ ꯈꯜꯂꯦ
ꯀꯩꯒꯁꯦ ꯃꯈꯨꯠꯅ ꯇꯣꯞ ꯇꯣꯞ ꯐꯥꯔꯤ
ꯀꯔꯤ ꯀꯩꯗꯧꯕ ꯍꯥꯏꯅꯣ
ꯀꯩꯒꯖꯦ ꯃꯈꯨꯠꯅ ꯊꯣꯛ ꯊꯣꯛ ꯐꯥꯕꯤꯅꯦꯕ ꯇꯥꯖꯧ ꯈꯝꯕꯍꯣꯏꯗꯤ
ꯑꯣ ꯀꯩ ꯀꯩꯒꯥꯗꯣ ꯀꯣꯛ ꯊꯣꯡꯀꯠꯂ ꯊꯧꯒꯥꯏꯕꯤ ꯀꯥꯡꯕꯨꯅꯦ ꯑꯩ ꯑꯩꯈꯣꯏꯅ ꯆ ꯖꯦ ꯕꯦꯔꯥꯅꯦ ꯍꯥꯏꯕ ꯑꯩꯈꯣꯏ ꯍꯧꯖꯤꯛꯀꯥꯟꯒꯤ ꯄꯩꯁꯥ ꯄꯥꯏꯔꯛ ꯃꯤꯗ ꯉꯝꯕ ꯅꯠꯇꯦ ꯍꯥꯏꯗꯤ ꯍꯣꯏ ꯐꯣꯔꯇꯤꯟ ꯅꯨꯡꯇꯤꯟ ꯑꯗꯩ ꯒꯦꯟꯅꯔ ꯅꯨꯡꯅꯔ ꯊꯛꯄ ꯃꯤ ꯅꯠꯇꯦ ꯀꯩꯅꯣ
ꯃꯣꯏꯗꯤ ꯄꯦꯔꯨꯛꯅ ꯄꯨꯂꯞ ꯒꯦꯟꯅꯔ ꯅꯨꯡꯅꯔ ꯄꯨꯂꯞ ꯑꯣꯏꯔꯦ ꯍꯥꯏꯌꯦ
ꯍꯣꯏ ꯑꯗꯨ ꯑꯗꯨ ꯍꯣꯏ ꯑꯗꯨꯅꯦ ꯍꯥꯏꯖꯦ ꯍꯤꯗꯥꯛꯇꯨ ꯅꯪ ꯄꯤꯔꯨꯛꯃꯟꯗꯨ ꯁꯤꯖꯤꯟꯅꯩ ꯍꯥꯏꯔꯣ
ꯇꯥꯖꯧ ꯈꯔꯨ ꯈꯝꯕꯗꯨ ꯄꯤꯔꯨꯛ ꯈꯇ ꯁꯤꯖꯤꯟꯅꯩ ꯍꯥꯏꯕ
ꯃꯥꯥꯟ ꯊꯝꯒꯨꯝꯕꯁꯨ ꯈꯜꯂꯕꯔ꯭ꫭ
ꯍꯥꯥ
ꯀꯩꯔꯨꯝꯕ ꯊꯕꯛ ꯑꯃ ꯃꯊꯪ ꯍꯥꯏꯕ ꯑꯃ ꯂꯩꯇ꯭ꯔꫭ ꯍꯩꯔꯨꯛ ꯃꯥꯟꯁꯪ ꯍꯥꯏꯅꯗꯔ꯭ꫭ ꯑꫭ ꯃꯥꯟꯁꯪ ꯑꯗꯨ ꯑꯗꯨ ꯁꯤꯟ ꯁꯤꯟꯅꯠꯇꯕ ꯖꯥꯠꯂ ꯑꯗꯨꯀꯥꯟꯗꯕ ꯖꯥꯠꯂ ꯁꯤ
ꯑꯗꯨꯖꯨ ꯑꯗꯨꯝ ꯁꯤꯖꯤꯟꯅꯕꯖꯥꯠꯅꯤꯅ ꯃꯁꯤ ꯑꯗꯨꯝ ꯀꯥꯟꯅꯕꯖꯥꯠ
ꯎꯝ ꯑꯩꯁꯨ ꯅꫭꯏ ꯁꯥꯅꯕ ꯎꯝ ꯋꯥꯔꯛꯇꯒꯤ ꯍꯤꯗꯥꯛ ꯌꯥꯎꯋꯦ ꯍꯥꯏ ꯑꯕ ꯍꯤꯗꯥꯛ ꯑꯗꯤ ꯕꯤꯇꯥꯃꯤꯟ
ꯎꯝ
ꯁꯥꯅꯕ ꯆꯠꯄ ꯍꯧꯔꯒꯦ ꯇꯧꯕ ꯑꯗ ꯃꯣꯏꯒꯤ ꯃꯣꯏꯅ ꯖꯤꯝ ꯁꯥꯟꯅꯒꯥꯟ ꯊꯥꯀꯠꯂꯤ ꯃꯌꯥꯝꯗꯨ ꯊꯥꯗꯗꯤ ꯑꯩꯒꯤ ꯃꯌꯥꯝ ꯑꯃ ꯈꯨꯠꯁꯦꯝꯒꯤꯀꯣ ꯃꯅꯥ ꯃꯁꯤꯡꯁꯨ ꯇꯧꯔꯒ ꯃꯣꯏꯒ ꯇꯧꯒꯦ ꯁꯤꯅꯦ ꯇꯧꯔꯤꯁꯦ
ꯎꯝ ꯅꯪ ꯃꯃꯥꯡ ꯅꯦꯁꯅꯦꯜ ꯆꯠꯂꯨꯗꯥꯏꯅꯦ
ꯆꯠꯂꯦ ꯃꯤꯁ ꯃꯅꯤꯄꯨꯔ ꯌꯦꯡꯕ ꯆꯠꯄꯗꯣ ꯌꯦꯡꯕ ꯀꯃꯥꯏ ꯀꯃꯥꯏꯅ ꯇꯧꯒꯦ ꯈꯣꯠꯀꯦꯅ ꯑꯩ ꯑꯩ ꯏꯁꯥꯒꯤꯗꯤ ꯑꯩꯗꯤ ꯃꯤꯁꯇꯥꯔ ꯢꯟꯗꯤꯌꯥꯅꯤ ꯀꯩꯅꯣ
ꯑꯗꯨ ꯅꯪ ꯃꯃꯥꯡ ꯅꯦꯁꯅꯦꯜ ꯆꯠꯄꯗꯣ ꯀꯩ ꯃꯦꯗꯜ ꯂꯧꯔꯛꯒꯦ
ꯑꯩ ꯚꯥꯏ ꯁꯤꯜꯚꯔ ꯄꯤꯗꯣꯏ ꯇꯧꯔꯝꯃꯦ ꯑꯗꯨꯒ ꯃꯣꯢ ꯃꯨꯟꯅ ꯌꯦꯡꯀꯥꯟꯖ ꯑꯩꯗꯣ ꯒꯣꯜ ꯇꯥꯔ ꯂꯩꯔꯝꯃꯦ ꯑꯗꯨꯢ ꯁꯅꯥ ꯑꯣꯛꯇꯅ ꯈꯣꯠꯇꯅ
ꯇꯔꯥ ꯆꯞꯄꯤ ꯃꯌꯝ ꯉꯥꯛꯁꯝꯗ ꯍꯨꯛꯌꯦ
ꯀꯩꯑꯣ ꯆꯥꯎꯉꯥ ꯆꯞꯄꯤꯑꯣ ꯀꯩꯋꯣ ꯂꯦꯡꯗꯅ ꯈꯣꯢꯃ ꯌꯝ ꯄꯩꯁꯥ ꯃꯁꯤꯡ ꯊꯤꯔꯤꯅꯦ ꯇꯔꯥ ꯆꯞꯄꯤꯗꯣ ꯂꯨꯄꯥ ꯂꯤꯁꯤꯡ ꯑꯃꯒ ꯆꯠꯇ꯭ꯔꯠ ꯆꯥꯅꯤꯄꯥꯜ ꯇꯥꯢꯌꯦ ꯌꯥꯝ
ꯑꯩꯅ
ꯃꯥꯗꯤ ꯍꯔꯥꯎꯋꯦ ꯆꯠꯈ꯭ꯔꯦ ꯄꯤꯊꯣꯛꯈ꯭ꯔꯦ ꯕꯥꯢ
ꯄꯤꯊꯣꯛꯑꯔꯣꯢ ꯑꯗꯨꯗꯤ
ꯈ ꯈꯔꯗꯤ ꯋꯥꯠꯂꯤ ꯃꯊꯪꯒꯤ ꯃꯤꯁꯇꯔ ꯏꯗꯤꯌꯥ ꯊꯣꯛꯄꯁꯦ ꯑꯁ ꯅꯕꯦꯝꯕꯔ ꯅꯕꯦꯝꯕꯔ ꯊꯥꯒꯤ ꯄꯤꯔꯤꯕꯁꯦ ꯗꯤꯁꯑꯦꯕꯜ ꯄꯤꯔꯅꯤꯅ ꯈꯜꯂꯦ
ꯎꯝ ꯅꯪ ꯄꯩꯁꯥ ꯌꯥꯝ ꯄꯥꯏꯔꯤꯉꯩꯗꯨꯗ ꯀꯥ ꯕꯔꯥ ꯄꯤꯊꯣꯛꯍꯧꯔꯣ ꯅꯠꯇ꯭ꯔꯗꯤ ꯀꯥ ꯕꯔꯥ ꯃꯄꯨꯟꯅ ꯇꯥꯟꯊꯣꯛꯑꯅꯤ ꯍꯥꯢꯕꯅꯤ
ꯑꯗꯨ ꯃꯥ ꯇꯥꯟꯊꯣꯛꯄꯗꯤ ꯉꯝꯃꯔꯣꯏ ꯐꯧꯒꯠꯂꯛꯑꯕꯅꯤꯅꯀꯣ
ꯑꯥ
ꯐꯧꯒꯠꯂꯛꯑꯕꯅꯤꯅ
ꯂꯥꯛ ꯂꯥꯛꯅ ꯃꯆꯤꯟ ꯃꯦꯟꯁꯤꯟꯈ꯭ꯔꯒꯦꯕ
ꯎꯝ ꯑꯩ ꯑꯣꯛꯄ ꯂꯥꯛꯄꯗ ꯃꯥ ꯌꯥꯎꯔꯤꯅꯦ ꯀꯩꯅꯣ ꯑꯩꯒꯤꯗ ꯂꯩꯕ ꯑꯉꯥꯡꯅꯤ ꯍꯥꯏꯔꯒ
ꯑꯦ ꯎꯨꯢ ꯎꯨꯢ
ꯎꯝ
ꯎꯝ ꯍ
ꯍꯥꯥ
ꯆꯥꯛ ꯆꯥꯔꯕꯣ
ꯆꯥꯔꯦ
ꯎꯝ ꯑꯩ ꯆꯥꯛ ꯆꯥꯔꯤꯌꯦ ꯉꯥꯛ ꯂꯩꯔ ꯇꯧꯔꯛꯀꯦ
ꯎꯝ ꯇꯧꯔꯛꯑꯣ ꯇꯧꯔꯛꯑꯣ ꯍꯣꯢ ꯍꯣꯢ
ꯎꯝ ꯎꯝ ꯎꯝꯝ